ꯎꯝ ꯅꯪꯅꯥ ꯐꯔꯕꯣ ꯎꯝ ꯇꯥꯏꯌꯦ ꯇꯥꯏ
ꯑꯥ ꯈꯔꯥ ꯐꯔꯦ
ꯎ
ꯑꯁ ꯐꯔꯦ ꯍꯥꯏꯕ ꯋꯥꯅꯤꯗ ꯄꯨꯔꯥ ꯐꯕ ꯅꯠꯇꯕꯅꯤꯅ ꯅꯨꯡꯉꯥꯏꯕꯝ ꯈꯪꯗꯦꯗ
ꯎꯝ ꯌꯥꯝ ꯐꯕ ꯐꯥꯗꯕꯒꯤꯗꯤ ꯈꯪꯗꯦꯀꯣ ꯑꯗꯣ ꯈꯇꯪꯗꯤ ꯐꯔꯕ ꯃꯥꯜꯂꯦ ꯅꯪ ꯅꯍꯥꯟ ꯅꯍꯥꯟꯒꯤ ꯅꯈꯣꯟ ꯑꯣꯟꯕꯀꯥꯗꯣ ꯍꯜꯂꯒ
ꯑꯗꯨꯅ ꯌꯥꯝ ꯐꯔꯦꯗ
ꯎꯝ ꯆꯥꯁꯟ ꯊꯛꯆꯟ ꯇꯧꯗ꯭ꯔꯕꯣ
ꯀꯔꯤ
ꯆꯥꯁꯟ ꯊꯛꯆꯟꯕꯒꯥꯇꯤ ꯇꯧꯗ꯭ꯔꯕꯣ ꯍꯥꯏꯕ
ꯏꯁ ꯑꯩꯕꯨ ꯌꯥꯝ ꯇꯧꯕꯒꯤ ꯃꯑꯣꯡꯗꯒ
ꯅꯥꯠꯇꯦ ꯑꯩꯅ ꯍꯥꯏꯕꯗꯤ ꯅꯥꯔꯨꯕꯒꯤ ꯆꯥꯗꯕꯗꯣ ꯑꯗꯣ ꯍꯧꯖꯤꯛꯇꯤ ꯈꯔ ꯐꯔꯛꯑꯝꯅꯤꯅ ꯆꯥꯁꯟ ꯊꯛꯁꯟ ꯇꯧꯔꯕ ꯍꯪꯕꯅꯤ ꯏꯁ ꯅꯪꯒꯤ ꯋꯥꯈꯜꯗꯣ ꯑꯃꯥ ꯈꯟꯕ ꯃꯥꯜꯂꯤ
ꯅꯪ ꯈꯨꯍꯡꯗꯨꯅ ꯈꯜꯂꯤꯅꯤ ꯀꯩꯅꯣ ꯑꯩꯕꯨ ꯌꯥꯝ ꯇꯧꯕꯒꯤ ꯃꯑꯣꯡꯗ ꯑꯗꯨꯃꯥꯏꯅ ꯍꯪꯖꯜꯂꯛꯄꯗꯨꯗ
ꯑꯩꯅ ꯁꯨꯃꯥꯏꯅ ꯍꯥꯏꯔꯒ ꯑꯗꯨꯝ ꯆꯨꯝꯅ ꯈꯨꯝꯃꯛ ꯌꯥꯕꯅꯦ ꯌꯥꯝ ꯇꯧꯔꯕꯩ ꯇꯥꯏꯄꯇꯥ ꯅꯪꯅ ꯑꯗꯨ ꯑꯃꯨꯛ ꯈꯟꯖꯤꯟꯂꯤꯗꯨ ꯀꯔꯤꯒꯤꯅꯣ ꯍꯥꯏꯕꯅꯤꯗ ꯎ ꯋꯥ ꯃꯥ
ꯃꯤꯅ ꯍꯦꯛ ꯇꯥꯔꯒ ꯑꯩꯈꯣꯏ ꯆꯥꯁꯤꯟ ꯊꯛꯆꯤꯜꯂꯨꯔꯒ ꯅꯥꯔꯒ ꯂꯩꯕ ꯃꯥꯜ
ꯆꯥꯔꯦ ꯑꯗꯨꯝ ꯆꯥꯔꯦ ꯈꯔ ꯆꯥꯗ꯭ꯔꯗꯤ ꯍꯛꯆꯥꯡ ꯐꯥꯔꯣꯏ ꯅ ꯆꯥꯁꯤꯟꯕꯁꯤꯅ
ꯐꯔꯦꯅ ꯅꯝꯐꯨ ꯅꯝꯐꯨꯗ ꯆꯥꯁꯤꯂꯦ
ꯎꯝ
ꯅꯪꯗꯤ ꯅꯍꯥꯟꯋꯥꯏ ꯑꯉꯥꯡ ꯑꯣꯏꯔꯤꯀꯟꯗ ꯆꯤꯐꯦꯠ ꯆꯤꯐꯦꯠ ꯅꯥꯕꯗꯣ ꯇꯧꯗ꯭ꯔꯕꯣ ꯍꯧꯖꯤꯛ ꯀꯥꯟꯗꯤ
ꯑꯁ ꯅꯥꯗꯤ ꯑꯗꯨꯝ ꯅꯥꯏ ꯑꯗꯣ ꯊꯥꯏꯅꯒꯤ ꯇꯥꯏꯞꯇ ꯇꯣꯏ ꯇꯣꯏ ꯅꯥꯕꯗꯤ ꯇꯧꯗ꯭ꯔꯦ ꯍꯥꯏꯇꯥꯔꯦ
ꯎ
ꯍꯟꯗꯛꯇꯁꯨ ꯅꯥꯕ ꯂꯣꯏꯒꯤꯗ ꯉꯥꯏꯔꯤ
ꯎꯝ ꯅꯥꯕ ꯐꯈꯤꯗ ꯉꯥꯏꯔꯤ ꯑꯗꯣ ꯍꯟꯗꯛ ꯍꯩꯅꯧ ꯈꯔ ꯆꯥꯁꯤꯜꯂꯨꯕꯗ ꯈꯅꯥꯎ ꯅꯥꯕ ꯍꯧꯔꯦ
ꯑꯩꯅꯗꯤ ꯆꯥꯒꯅꯣ ꯆꯥꯒꯅꯣꯗꯤ ꯍꯥꯏꯕꯅꯤꯗ ꯇꯥꯗ꯭ꯔꯕꯅꯤꯅ ꯑꯗꯨꯝ ꯅꯥꯖ ꯇꯥꯔꯦꯅ
ꯑꯩꯗꯤ ꯆꯥꯔꯣꯏꯒꯦ ꯇꯧꯕꯅꯦꯕ ꯠꯇ ꯌꯥꯔꯣ ꯃꯁꯂꯒꯁꯀ ꯉꯁꯥꯁꯨ ꯁꯀꯨꯜꯗ ꯁꯔꯠꯅ ꯍꯩꯈꯥ ꯄꯤꯁꯜꯂꯝꯃꯤ ꯑꯗꯨꯗꯩꯗ ꯍꯩꯈꯥꯗꯣ ꯑꯅꯤ ꯄꯤꯔꯝꯕ ꯃꯣꯏ ꯃꯤꯁ ꯑꯃꯒ ꯎ ꯑꯩꯅ ꯆꯥꯅꯤꯡꯗꯦ ꯍꯥꯏꯕꯅꯦ ꯃꯥꯅ ꯆꯥꯁꯜꯂꯣ ꯆꯁꯜꯂꯣ ꯄꯥꯎꯕꯅꯦ ꯑꯩꯁꯨ ꯊꯥꯏꯅ ꯍꯩ ꯆꯥꯕ ꯌꯥꯗꯦ ꯄꯨꯡꯅ ꯅꯥꯔꯝꯃꯤ ꯑꯗꯨ ꯄꯨꯡꯆꯥ ꯆꯥꯁꯤꯟꯕꯗꯒꯤ ꯐꯥꯈꯔꯦ ꯍꯥꯎꯏ ꯑꯩꯅ ꯇꯦꯁ ꯇꯧꯋꯦ ꯃꯆꯦꯠ ꯑꯅꯤ ꯈꯇꯪ ꯁꯤꯟꯎꯕꯅꯤ ꯃꯥꯏ ꯁꯤꯟꯕꯗꯣ ꯑꯥ ꯗꯩ ꯇꯟꯗꯅ ꯑꯗꯨꯝ ꯊꯣꯡꯉ ꯈꯪꯗꯦꯗ ꯑꯩ ꯌꯨꯝ ꯍꯜꯂꯛꯑꯒ ꯑꯃꯨꯛ ꯍꯩꯅꯧꯁꯦ ꯈꯥꯏꯔ ꯊꯝꯃꯝꯃ ꯑꯗꯨ ꯆꯥꯛ ꯇꯣꯛꯑꯒ ꯌꯥꯝꯕ ꯅꯠꯇꯦ ꯃꯆꯦꯠ ꯃꯆꯥ ꯑꯃꯇꯪ ꯆꯤꯛ ꯎꯏꯗꯦ ꯀꯔꯤ ꯈꯨꯁꯤꯜ ꯂꯥꯛꯁꯤꯟꯅꯣ ꯑꯗꯨꯗ ꯑꯣꯊꯣꯛꯎꯔꯦ ꯉꯔꯥꯡꯗꯣ ꯑꯃ ꯉꯥ ꯃꯔꯨ ꯄꯟꯕꯩ ꯇꯥꯢꯞ ꯊꯤꯟꯕꯗꯣ ꯈꯪꯕ꯭ꯔꯥ
ꯎꯝ
ꯑꯗꯨꯃꯥꯏꯅ ꯇꯧ ꯂꯩꯔꯦ ꯍꯥꯏꯗꯤ ꯀꯩꯅꯣ ꯈꯅꯥꯎ ꯅꯥꯕꯒꯤ ꯄꯨꯔꯥ ꯇꯧꯕꯗꯤ ꯅꯠꯇꯕꯃ ꯉꯥ ꯃꯔꯨ ꯄꯜꯂꯒ ꯅꯥꯀꯟꯗ ꯊꯤꯜꯂ ꯂꯩꯕꯗꯣ ꯑꯗꯨꯃꯥꯥꯏ ꯇꯧꯔ ꯂꯩꯔ ꯈꯅꯥꯎ ꯅꯥꯢꯕ ꯈꯤꯇꯪꯀꯣ ꯍꯣꯔꯦꯟ ꯒꯨꯂꯤ ꯌꯣꯠꯁꯟꯒꯤꯕꯗ ꯈꯜꯂ ꯂꯩꯕꯅ
ꯅꯥꯕꯩ ꯑꯣꯢꯔꯝꯒꯅꯤ ꯆꯥꯁꯜꯂꯨꯕꯗꯨꯅ ꯇꯧꯔꯤ ꯑꯣꯢꯔꯝꯒꯅꯤ
ꯑꯦ ꯍꯟꯗꯛ ꯍꯩꯅꯧ ꯌꯥꯝ ꯄꯥꯝꯗ꯭ꯔꯤ ꯆꯥꯗ꯭ꯔꯤ ꯅꯥꯔꯨ ꯐꯔꯛꯄꯗꯩ ꯑꯗꯨ ꯆꯥꯔꯁꯨ ꯑꯃꯨꯟꯕ ꯉꯥꯛꯇꯅꯦꯕ ꯑꯩꯅ ꯆꯥꯔꯨꯢꯗꯣ ꯑꯍꯨꯝꯂꯛꯀꯨꯝꯕ ꯑꯣꯢꯔꯝꯅꯤ ꯑꯩꯅ ꯍꯩꯅꯧ ꯆꯥꯁꯜꯂꯨꯢꯗꯣ ꯑꯗꯨꯁꯨ ꯑꯃꯨꯟꯕ ꯉꯥꯛꯇꯅꯤꯀꯣ ꯑꯗꯨꯅ ꯑꯇꯩ ꯑꯁꯪꯕꯗꯤ ꯆꯥꯘꯤꯗꯦ ꯍꯣꯏ ꯅꯥ ꯃꯃꯥꯡꯗꯨꯅ ꯑꯁꯪꯕ ꯆꯥꯁꯜꯂꯨꯕꯩ ꯅꯥꯕ ꯑꯗꯨ ꯅꯥꯕ ꯐꯔ ꯃꯇꯨꯡꯗꯗꯤ ꯍꯩꯅꯧꯗꯣ ꯑꯁꯪꯕ ꯆꯥꯒꯦꯗꯣ ꯐꯪꯗ꯭ꯔꯦ ꯑꯁꯪ ꯃꯣꯠꯇꯣ ꯂꯣꯏ ꯃꯨꯟꯖꯜꯂꯛꯑꯝꯅꯤꯅ ꯑꯗꯨꯒꯤ ꯑꯃꯨꯟꯕ ꯉꯥꯇ ꯆꯥꯔꯦꯕ ꯑꯗꯨ ꯑꯃꯨꯕꯗꯨꯁꯨ ꯑꯁꯤꯟꯕ ꯂꯩꯗꯅ ꯑꯗꯨ ꯆꯥꯗ꯭ꯔꯦꯕ ꯑꯗꯨꯝ ꯍꯥꯏꯗꯤ ꯃꯨꯟꯕꯗ ꯑꯃ ꯈꯔ ꯆꯝꯇꯛꯇꯧꯕ ꯂꯩꯗꯅ ꯑꯗꯨ ꯗꯣ ꯑꯣꯢꯅ ꯆꯥꯔꯦꯕ ꯍꯥꯏꯗꯤ ꯁꯤꯟꯕ ꯈꯣꯠꯄ ꯇꯧꯔꯗꯤ ꯑꯃꯨꯛ ꯈꯅꯥꯎ ꯅꯥꯔꯛꯀꯅꯤꯅ ꯑꯗꯣ ꯈꯪꯗꯦ ꯍꯟꯗꯛ ꯈꯔ ꯏꯪꯕꯁꯤꯅꯔ ꯅꯣꯡꯒ ꯆꯨꯔꯦ ꯍꯥ ꯍꯖꯤꯛ ꯏꯪꯕ
ꯏꯪꯕꯔ ꯍꯥꯢꯁꯦ ꯌꯥꯝ ꯀꯟꯅ
ꯎꯝꯝ ꯝ ꯈꯪꯗꯦ ꯑꯗꯨꯝ ꯏꯪꯂꯤ ꯏꯪꯂꯤꯗ ꯑꯗꯣ ꯀꯩꯅꯣ ꯃꯤ ꯑꯇꯩ ꯇꯣꯟꯁꯤꯟ ꯅꯥꯅꯩꯅꯦ ꯑꯗꯨꯝ ꯃꯣꯏꯁꯨ ꯄꯪꯆꯥꯗ ꯆꯥꯕ ꯌꯥꯏ ꯀꯃꯥꯏꯅ ꯇꯧꯔꯤꯅꯣ ꯈꯪꯗꯦ ꯃꯤꯁꯨ ꯄꯪꯆꯥ ꯆꯥꯅꯩ ꯍꯥꯢꯕ ꯀꯩꯝ ꯇꯧꯗꯦ ꯍꯥ
ꯎꯝ ꯇꯣꯟꯁꯤꯟꯁꯦ ꯀꯛꯊꯠꯄ ꯌꯥꯏ ꯍꯥꯏꯕꯅꯦ ꯀꯛꯊꯠꯂꯁꯤꯔꯣ
ꯁꯤ ꯀꯛ ꯍꯧꯖꯤꯛ ꯀꯛꯄ ꯌꯥꯗꯕ ꯑꯣꯏꯔꯧꯏꯅꯤ ꯍꯧꯕ ꯅꯥꯢ
ꯅꯪ ꯅꯥꯔꯤꯁꯦ ꯀꯗꯣꯝꯗ ꯑ ꯍꯥꯢꯗꯤ ꯈꯅꯥꯎ ꯅꯥꯀꯟꯗ ꯅꯥꯢꯕ ꯅꯠꯇ꯭ꯔꯒ ꯇꯤꯡꯒꯜ ꯂꯩꯕ ꯖꯒꯥꯗꯗ ꯅꯥꯢꯔꯕ
ꯑꯗꯨꯅꯦ ꯈꯣꯡꯗꯦꯅꯦ ꯑꯗꯣ ꯑꯗꯨꯝ ꯄꯨꯔꯥ ꯍꯥꯏꯗꯤ ꯁꯤ ꯅꯥꯀꯟ ꯅꯥ ꯅꯥꯀꯟꯅꯦ ꯑꯗꯨꯗ ꯃꯌꯥꯏꯒꯤ ꯇꯦꯡꯒꯜ ꯂꯩ ꯑꯁꯤꯒꯤ ꯄꯨꯂꯞꯁꯤꯃ ꯑꯗꯨꯝ ꯆꯥꯊꯠꯂꯛ ꯑꯩ ꯑꯩꯗꯤ ꯇꯣꯟꯁꯤꯟ ꯇꯧꯋꯦ ꯑꯃ ꯃꯨꯔꯨꯝ ꯃꯨꯔꯨꯝ ꯇꯧꯕꯗꯣ ꯅꯠꯇꯦꯕ ꯑꯃ ꯈꯪꯗꯦ ꯆꯥꯊꯠꯂ ꯂꯩꯕ ꯔꯣ ꯑꯗꯨꯃꯥꯏ ꯂꯩꯗꯣꯢꯕ
ꯗꯥꯛꯇꯔꯗ ꯍꯪꯗꯣꯏꯔꯣ ꯑꯩ ꯅꯥꯔꯤ ꯀꯗꯋꯥꯢ ꯖꯒꯥꯗ ꯂꯩꯅꯣ
ꯑꯗꯨꯒꯗꯤ ꯍꯪꯖꯜꯂꯨꯗ꯭ꯔꯦꯗ ꯑꯩꯁꯨ ꯚꯥꯞꯀ ꯑꯣꯢꯗ꯭ꯔꯝꯅꯤꯅ
ꯑꯗꯨꯝ ꯍꯪꯗꯧꯅꯦ ꯌꯦꯡꯉꯗꯤ ꯑꯗꯨ ꯍꯪꯗꯣꯛꯀꯗꯕꯅꯦ
ꯐꯖꯅ ꯌꯦꯡ ꯗꯥꯛꯇꯔꯗ ꯌꯦꯡꯉꯒ ꯍꯣꯏ ꯃꯃꯨꯠ ꯇꯥꯅ ꯌꯦꯡꯗꯦꯕ ꯅꯣꯢꯗꯤ ꯑꯃꯨꯛ ꯐꯠ ꯐ ꯐꯠ ꯐ ꯍꯥꯏꯔꯛꯑꯅꯤ ꯈꯣꯏꯒꯤ ꯁꯥ ꯂꯥꯛꯄꯒꯤ ꯃꯑꯣꯡ ꯇꯧꯋꯦꯕ ꯅꯥꯔꯤꯁꯤ ꯀꯗꯋꯥꯢꯗꯅꯣ ꯀꯗꯋꯥꯢ ꯖꯒꯥꯗ ꯅꯥ ꯑꯥ ꯀꯩ ꯇꯧꯔꯒ ꯐꯅꯤ ꯀꯩ ꯇꯧꯕ ꯌꯥꯏ ꯍꯥꯢꯗꯨ ꯇꯥꯟꯅꯒꯗꯧꯅꯦ ꯍꯥꯏꯗꯤ
ꯑꯃ ꯅꯥꯀꯟ ꯅꯥꯀꯟꯗꯗꯤ ꯃꯥꯜꯂꯦ ꯍꯥꯏꯗꯤ ꯑꯩꯅ ꯈꯅꯥꯎ ꯅꯥꯏ ꯈꯣꯠꯂꯦꯒ ꯇꯧꯕꯁꯦ ꯍꯥꯏꯗꯤ ꯁꯨꯃꯥꯏꯅ ꯆꯦꯞꯊꯣꯛ ꯆꯦꯞꯁꯤꯟ ꯇꯧꯕꯗ ꯍꯥꯏꯗꯤ ꯅꯥꯀꯟ ꯅꯥ ꯀꯟꯁꯦ ꯁꯤꯅ ꯑꯅꯝꯕ ꯑꯣꯏꯌꯦ ꯑꯩ ꯍꯧꯖꯤꯛ ꯅꯥꯏ ꯍꯥꯏꯁꯦ ꯅꯥꯀꯟꯁꯤꯗꯅꯦ
ꯇꯣꯟꯁꯤꯜꯁꯦ ꯅꯥꯀꯟ ꯅꯥꯀꯟꯗ ꯑꯣꯏꯗꯤ ꯀꯛꯄ ꯌꯥꯏꯗꯤ ꯍꯥꯏꯕꯅꯦꯕ
ꯎꯝ
ꯇꯤꯡꯒꯟꯗ ꯑꯣꯏꯒꯦꯔꯥꯅ ꯑꯃ ꯑꯣꯏꯒꯦꯔꯥ ꯗꯨ ꯅꯠꯇꯕ ꯅꯥꯀꯟ ꯅꯥꯀꯟ ꯁꯔꯨꯁꯤꯗꯤ ꯀꯛꯄ ꯌꯥꯏꯑꯦꯅ ꯍꯥꯏ
ꯎꯝ ꯑꯗꯨ ꯑꯩꯒꯤꯗꯤ ꯀꯛꯄ ꯌꯥꯗꯕꯅꯤ ꯍꯥꯏ ꯍꯥꯏꯗꯤ ꯑ ꯌꯥꯝ ꯆꯥꯎꯕ ꯅꯠꯇꯝꯅꯤ ꯄꯤ ꯇ꯭ꯔꯨ ꯄꯤꯛꯇ꯭ꯔꯨ ꯄꯤꯛꯑ ꯂꯩꯕꯅꯤꯅ ꯁꯤꯇꯤ ꯀꯛꯊꯠꯄ ꯌꯥꯔꯣꯏ ꯍꯧꯕ ꯅꯥꯏꯔꯛꯀꯅꯤꯅ ꯍꯥꯏꯕ ꯑꯗꯨꯝ ꯃꯤꯁꯨ ꯇꯣꯟꯁꯤꯜ ꯂꯩꯔꯒ ꯃꯌꯥꯝ ꯂꯩꯅꯩꯅꯦ ꯑꯗꯨꯝ ꯃꯣꯏꯗꯤ ꯉꯍꯥꯛ ꯀꯛꯇ꯭ꯔꯁꯨ ꯑꯗꯨꯝ ꯄꯨꯡꯆꯥ ꯆꯥꯔꯁꯨ ꯀꯦꯝ ꯇꯧꯗꯦ ꯑꯩꯩꯒꯤ ꯁꯤꯅ ꯄꯨꯡꯅꯥ ꯅꯥꯔꯤꯁꯤꯅ ꯀꯃꯥꯏ ꯇꯧꯔꯤꯖꯥꯅꯣ ꯑꯗꯨꯗꯤ ꯑꯩ ꯃꯣꯏꯗꯧꯅ ꯄꯨꯛꯆꯥ ꯆꯥꯕꯅꯦ ꯑꯗꯨꯅꯗꯤ ꯍꯣꯏ ꯅꯣꯡ ꯐꯥꯗꯣꯛ ꯍꯩ ꯃꯇꯝꯗ ꯍꯩ ꯈꯔꯒ ꯈ ꯆꯥꯕ ꯗꯨꯃꯉꯥꯏ ꯌꯥꯝ ꯀꯥ ꯍꯦꯟꯅ ꯆꯥꯕ ꯈꯣꯠꯄ ꯇꯧꯕꯁꯤꯗꯤ
ꯁꯣꯝꯗ ꯍꯣꯏ ꯁꯣꯝꯗ ꯀꯩꯅꯣꯝꯗꯤ ꯈꯔ ꯍꯩꯕ ꯑꯝꯗꯤ ꯂꯩ ꯍꯥꯏꯕꯅꯦ ꯊꯣꯛꯁꯤꯔꯣ
ꯀꯥꯏ ꯍꯩꯕꯅꯣ ꯍꯥꯏꯁꯦ ꯃꯥꯏꯕꯔꯣ ꯀꯩ
ꯇꯤ ꯈꯪꯗꯦ ꯑꯩꯁꯨ ꯐꯖꯅ ꯍꯪꯗꯦ ꯑꯩ ꯏꯃꯥꯅ ꯍꯥꯏꯔꯛꯄ ꯋꯥꯅꯦ ꯃꯣꯏ ꯁꯤꯗ ꯈꯔ ꯌꯦꯡꯕꯝ ꯂꯩꯕꯅꯦ ꯍꯥꯏꯕꯅꯦ ꯑꯩ
ꯃꯐꯝꯗꯨꯒꯤ ꯀꯗꯣꯝꯗꯅꯣ ꯍꯪꯉꯦ ꯑꯗꯨꯒ ꯃꯥꯒꯤ ꯗꯥꯛꯇꯔ ꯀꯩꯅꯣꯗꯤ ꯍꯪꯗ꯭ꯔꯦ ꯑꯩ ꯈꯪꯉꯦ ꯗꯥꯛꯇꯔꯗꯣ ꯅꯣꯡ ꯉꯥꯜ ꯍꯥꯏꯗꯤ ꯍꯤꯗꯥꯛ ꯅꯨꯡꯗꯥꯛ ꯁꯦꯝꯃꯒ ꯄꯤ ꯈꯣꯠꯂꯦꯅ ꯍꯥꯏꯕꯅꯦꯕ
ꯎꯝ ꯑꯗꯨ ꯍꯥꯏꯐꯠ ꯍꯪꯉꯨꯅꯦ ꯗꯥꯛꯇꯔꯔꯥ ꯃꯥꯏꯕꯔ ꯀꯩꯅꯣꯗꯣ ꯐꯖꯅ ꯍꯪꯉꯣꯗꯨꯒ ꯌꯦꯡꯉꯁꯨ ꯌꯦꯡꯁꯤ ꯑꯁ ꯑꯩꯁꯤ ꯌꯥꯝ ꯐꯅꯤꯡꯉꯦ ꯍꯩ ꯔꯥ ꯁꯥꯏꯌꯥꯗꯦ ꯑꯩꯅ ꯍꯩ ꯆꯥ ꯆꯥꯕꯒ ꯄꯥꯝꯖꯕꯅꯦ ꯈꯧꯅꯥꯎꯁꯦ ꯅꯥ ꯂꯩꯕꯅꯤꯅ ꯈꯧ ꯆꯅꯤꯡꯉꯒꯁꯨ ꯆꯥ ꯐꯪ ꯏꯁ꯭ꯀꯨꯜꯗ ꯐꯪꯉꯦ ꯃꯣꯏ ꯍꯥꯏꯅꯧꯒꯗꯤ ꯃꯌꯥꯝ ꯄꯨꯔꯛꯇꯣꯏꯅꯦ ꯑꯗꯨ ꯈꯣ ꯈꯣ ꯆꯥꯅ ꯑꯩ ꯖꯤꯅ ꯆꯥꯗꯤ ꯆꯅꯤꯡ ꯆꯕꯗꯤ ꯌꯥꯗꯒꯩ ꯃꯅꯝꯗꯨ ꯇꯥꯕꯗ ꯍꯥꯏꯁꯤ ꯑꯩꯁꯨ ꯃꯥꯏꯕꯒꯤ ꯍꯤꯗꯥꯛꯅꯦꯅꯗꯤ ꯆꯥꯒꯤꯝꯅꯦ ꯑꯗꯨ ꯐꯠꯇꯦ ꯀꯃꯥꯏ ꯇꯧꯏꯅꯣ ꯃꯤꯗꯤ ꯐꯩ ꯍꯥꯏ ꯑꯩꯅ ꯐꯠꯇꯦ ꯀꯃꯥꯏ ꯇꯧꯏꯅꯣ ꯈꯪꯗꯦ
ꯁꯤꯡ ꯆꯪ ꯌꯦꯡꯗꯧꯅꯦ ꯗꯥꯛꯇꯔꯁꯦ ꯁꯤꯟ ꯁꯤꯟ ꯌꯦꯡꯉꯒ ꯏꯁꯥꯒꯤ ꯆꯥꯅꯕ ꯍꯥꯏꯕ ꯑꯗꯨꯝꯕꯁꯨ ꯊꯤ ꯇꯧꯅꯤ
ꯎꯝ ꯈꯪꯗꯦꯅꯤ ꯃꯣꯏ ꯑꯩꯅ ꯌꯦꯡꯉꯣ ꯗꯥꯛꯇꯔꯗꯨ ꯑꯗꯨ ꯂꯥꯛꯇꯦ ꯈꯣꯠꯇꯦꯅ ꯑꯗꯨꯝ ꯑꯇꯩ ꯑꯇꯩ ꯁꯤꯜꯂ ꯁꯤꯜꯂꯒꯗꯤ ꯌꯦꯡꯈꯤꯕꯅꯦ ꯑꯗꯨꯝ ꯍꯣꯏꯅ ꯍꯤꯗꯥꯛ ꯊꯥꯛ ꯀꯨꯛꯀꯤ ꯑꯅꯥꯕꯗꯣ ꯐꯋꯦ ꯑꯗꯨ ꯀꯣꯟ ꯍꯧꯔꯦ ꯀꯃꯥꯏꯟ ꯎꯝ
ꯑ ꯑꯗꯨꯅꯤ ꯗ ꯃꯔ ꯉꯇ ꯍꯧꯗꯣꯛꯄ ꯅꯥꯕ ꯑꯗꯨ ꯃꯅ
ꯖꯤ ꯑꯍꯧꯕꯅꯥꯏ ꯉ ꯇꯋꯤꯁꯦ
ꯑꯥꯎ ꯎꯝ
ꯎꯝ ꯃꯗꯣ ꯑꯝꯇ ꯍꯪꯉꯣ ꯌꯦꯡꯁꯤ ꯑꯩꯁꯦ ꯌꯥꯝ ꯐꯅꯤꯡꯉꯦ ꯅꯥꯕꯁꯦ ꯌꯥꯝ ꯋꯥꯢ ꯅꯥꯕ ꯈꯇꯪꯒꯤ ꯅꯠꯇ꯭ꯔꯣ ꯆꯥꯕ ꯊꯛꯄ ꯑꯩꯅ ꯈꯔ ꯄꯥꯝꯖꯕꯅꯤꯅꯀꯣ ꯎꯝ ꯆꯥꯕ ꯌꯥꯗꯕꯩ ꯁꯨꯝ ꯂꯩꯕ ꯑꯗ ꯑꯩꯅ ꯃꯄꯥ ꯆꯥꯅꯤꯡꯗꯕ ꯑꯣꯏꯗꯤ ꯐꯥꯕꯀꯣ ꯌꯥꯝ ꯆꯥꯅꯤꯡꯉꯨꯕꯅꯤ ꯌꯥꯗꯦꯕ ꯍꯦꯛꯇ ꯑꯃꯨꯛ ꯃꯨꯛ ꯆꯥꯅꯤꯡꯕ ꯌꯥꯎꯕꯗꯣ ꯆꯥꯁꯤꯜꯂꯨ
ꯎꯝ ꯑꯣꯀꯦ ꯑꯣꯀꯦ ꯌꯦꯡꯊꯣꯛꯁꯤꯁꯦ ꯑꯩ ꯍꯪꯒꯦ
ꯎꯝ
ꯑ